ꯍꯜꯂꯣ
ꯍꯂꯣ ꯇꯕ꯭ꯔꯣ ꯀꯗꯧꯔꯤꯅꯣ
ꯀꯩꯁꯨ ꯇꯧꯗꯦꯗ ꯃꯤ ꯇꯥꯕ ꯎꯝ ꯃꯤ ꯇꯥꯗꯅꯤꯡꯉꯥꯏ ꯕꯦꯛꯒ꯭ꯔꯥꯎꯟ ꯃꯈꯣꯟ ꯇꯥꯗꯅꯤꯡꯉꯥꯏ ꯆꯦꯟꯕꯗ ꯊꯕꯛ ꯑꯃꯅꯤ
ꯆꯛꯇꯤ ꯆꯔꯕꯣ
ꯆꯔꯦ ꯍꯣꯏ
ꯎꯝ ꯀꯩ ꯏꯅꯁꯥꯡ ꯆꯥꯔꯕꯣ
ꯎꯝ ꯉꯁꯤꯁꯦ ꯆꯥꯛ ꯂꯝꯃꯟ ꯕꯒꯤ ꯉꯟꯇꯥ ꯆꯊꯣꯛꯑꯦ ꯄꯨꯡ ꯑꯩꯠ ꯊꯥꯔꯇꯤ ꯍꯦꯛ ꯇꯥꯕꯒ ꯑꯗꯨꯝ ꯆꯥꯔꯦ ꯑꯝ ꯉꯁꯤꯒꯤ ꯃꯊꯦꯜꯁꯦ ꯁꯧꯒ꯭ꯔꯤꯒ ꯎꯝ ꯀꯩꯕ ꯑꯈꯥꯕ ꯃꯆꯥ ꯃꯆꯥꯗꯣ ꯎꯝ
ꯑꯝ
ꯑꯩꯈꯣꯏ ꯂꯣꯟꯗ ꯇꯈꯨꯠꯅꯊꯥꯏ ꯍꯥꯏꯕꯗꯣ ꯑꯟꯖꯦꯡ ꯊꯥꯏꯗꯣ
ꯑ ꯑꯝ ꯌꯥꯝ ꯍꯥꯎꯕꯅꯤ ꯀꯩꯅꯣ
ꯍꯥꯎꯋꯦ ꯅꯪ ꯆꯥꯛ ꯂꯥꯃꯟꯕꯩꯔꯥ ꯆ ꯆꯥꯅꯤꯡꯉꯤ
ꯎꯝ ꯍꯧꯖꯤꯛꯇꯤ ꯁꯝꯃꯔ ꯍꯥꯏꯕꯗꯤ ꯅꯨꯡꯁꯥ ꯁꯥꯕꯅꯤꯅꯀꯣ
ꯎꯝ
ꯁꯧꯒ꯭ꯔꯤꯁꯦ ꯆꯥꯕ ꯅꯨꯡꯉꯥꯏ
ꯑꯍꯝ
ꯑꯩꯁꯨ ꯁꯧꯔ꯭ꯛꯗꯤ ꯌꯥꯝ ꯄꯥꯝꯃꯦ
ꯎꯝ ꯑꯩꯈꯣꯏ ꯍꯟꯗꯛ ꯍꯤꯡꯒꯣꯜꯗ ꯊꯥꯕꯗꯣ ꯁꯧꯒ꯭ꯔꯤꯗꯣ ꯌꯥꯝ ꯐꯠꯇꯦꯕ ꯑꯩꯈꯣꯏꯗꯤ ꯂꯩꯔꯒ ꯆꯥꯏ ꯑꯃꯨꯛ ꯑꯝ ꯊꯥꯏꯅꯗꯤ ꯑꯗꯨꯝ ꯑꯦꯕ꯭ꯔꯤ ꯏꯌꯥꯔ ꯁꯒꯣꯏꯗꯤ ꯌꯥꯝ ꯐꯕꯅꯦꯕꯀꯣ ꯌꯥꯝ ꯋꯥꯡꯉꯦꯕ ꯑꯩꯈꯣꯏꯒꯤ ꯍꯥꯏꯠꯇꯒꯤ ꯍꯦꯟꯅ ꯋꯥꯡ ꯋꯥꯡꯅ ꯍꯧꯕꯅꯦꯕ ꯍꯟꯗꯛꯇꯤ ꯑꯩꯈꯣꯏꯒꯤ ꯍꯥꯏꯠꯇꯕꯨꯗꯤ ꯑꯗꯨꯝ ꯍꯧꯋꯦ ꯑꯗꯨ ꯑꯣꯏꯔꯁꯨ ꯃꯅꯥꯗꯣ ꯌꯦꯂꯣ ꯔꯦꯗ ꯀꯨꯝꯕ ꯆꯪꯉꯒ ꯑꯗꯨꯝ ꯁꯨꯞꯄꯈꯣꯏꯗꯣ ꯀꯔꯤꯒꯤꯅꯣ ꯈꯪꯗꯦ
ꯀꯩꯅꯣ ꯃꯥꯒꯤ ꯀꯩꯅꯣ ꯑꯃ ꯆꯡꯕꯖꯥꯠꯔ ꯃꯥꯒꯤ ꯀꯩꯅꯣ ꯃꯣꯏꯒꯤ ꯏꯟꯁꯦꯛꯇꯤꯁꯥꯏꯇ ꯍꯥꯏꯕ꯭ꯔꯥ ꯑꯃ
ꯍꯣꯏ ꯍꯣꯏ ꯃꯊꯛ ꯃꯈꯥꯗ ꯃꯅꯥꯒꯤ ꯃꯈꯥꯗ ꯋꯥꯏꯠ ꯀꯂꯔꯒꯨꯝꯕ ꯍꯧꯕꯗꯣ ꯎꯝ ꯅꯞꯄꯗꯣ ꯑꯗꯨꯃꯥꯏꯅ ꯍꯦꯛꯇ ꯇꯧꯋꯦꯕ ꯌꯦ ꯑꯁ ꯅꯣꯏ ꯐꯠꯇꯦꯗ ꯍꯟꯗꯛ ꯍꯤꯡꯒꯣꯜꯗꯤ ꯋꯥꯅꯗꯤ ꯊꯥꯏꯀꯣ
ꯍꯣꯏ ꯅꯣꯏ ꯋꯥꯅ ꯊꯥꯔꯒ ꯁꯨꯃꯥꯏꯅ ꯇꯧꯕꯁꯤꯅꯤ ꯀꯩꯅꯣ ꯎꯝ ꯃꯤ ꯈꯔꯗꯤ ꯊꯨꯝꯒ ꯀꯩꯅꯣ ꯆꯥꯏꯔꯒ ꯀꯩꯅꯣ ꯇꯧꯕꯒꯨꯝ ꯇꯧꯕꯅꯦ
ꯎꯝ ꯈꯪꯗꯦ ꯑꯗꯨꯒꯨꯝꯕꯗꯤ ꯊꯑꯣꯏꯅ ꯕꯖꯥꯔ ꯗꯒꯨꯝꯕ ꯑꯗꯨꯝ ꯎꯝ ꯍꯋꯥꯏ ꯑꯁꯥꯡ ꯑ ꯍꯋꯥꯏ ꯑꯁꯥꯡꯕꯤ ꯅꯠꯇꯦ ꯔꯁꯃꯥꯒꯤ ꯃꯔꯨꯗꯣ ꯑꯗꯨꯒꯨꯝꯕ ꯑꯗꯨꯒ ꯀꯣꯂꯤ ꯍꯋꯥꯏ ꯒꯨꯝꯕ ꯁꯤꯈꯣꯏꯗ ꯊꯑꯣꯏꯅ ꯃꯔꯨꯗꯣ ꯂꯧꯔꯒ ꯐꯖꯅ ꯎꯝ ꯁꯟꯊꯤꯒꯀꯣ ꯇꯣꯠꯂꯒ ꯐꯖꯅ ꯍꯧꯍꯟꯕꯅꯦꯕ ꯑꯗꯣ ꯍꯦꯛ ꯍꯧꯕꯗꯅꯦ ꯍꯟꯗꯛ ꯀꯨꯝꯁꯤꯒꯤ ꯁꯨꯡꯌꯥ ꯌꯥꯗ꯭ꯔꯦ ꯍꯤꯡꯒꯣꯟꯗꯣ ꯌꯥꯝ ꯆꯥꯎꯕꯗꯤ ꯅꯠꯇꯦ ꯃꯆꯥꯅꯤꯗ ꯔꯨꯝ ꯑꯃꯒꯨꯝꯕ ꯈꯛꯇꯅꯤꯗ
ꯎꯝ ꯈꯣꯟꯗꯕꯨ ꯈꯤꯇꯪ ꯊꯥꯔꯁꯨ ꯈꯤꯇꯪ ꯊꯥꯔꯁꯨ ꯈꯤꯇꯪ ꯍꯥꯎꯔꯒ ꯈꯤꯇꯪ ꯆꯥꯕ ꯐꯪꯕꯗꯨꯅꯤ ꯍꯧꯖꯤꯛꯁꯦ ꯏꯟꯁꯥꯡ ꯅꯥꯄꯤ ꯑꯁꯤꯗꯤ ꯌꯥꯝ ꯇꯥꯡꯒ꯭ꯔꯥꯝ
ꯁꯦꯡꯕ ꯍꯥꯔ ꯍꯥꯞꯄ ꯁꯔꯨꯛꯄꯨꯗꯤꯀꯣ
ꯎꯝ
ꯑꯈꯣꯏ ꯕꯖꯥꯔꯗ ꯂꯩꯕ ꯈꯣꯏꯗꯤ ꯍꯥꯔꯒꯤ ꯄꯣꯠ ꯆꯩ ꯈꯛꯇꯅꯤꯅꯀꯣ
ꯎꯝ ꯑꯁꯦꯡꯕ ꯄꯣꯠ ꯍꯥꯏꯩꯁꯦ ꯍꯧꯖꯤꯛꯁꯦ ꯈꯪꯗꯣꯛꯄꯤ ꯌꯥꯗꯦ ꯑꯥ ꯉꯥꯝꯗ꯭ꯔꯦꯕ ꯀꯔꯝꯕꯗꯅ ꯍꯥꯥꯅꯣ ꯀꯔꯝꯕꯗꯅ ꯏꯪꯈꯣꯟꯗꯒꯤꯅꯣ ꯍꯥꯏꯁꯦ
ꯍꯣꯏ ꯅꯪꯗꯤ ꯆꯥꯔꯕꯣ
ꯍꯧꯒꯠꯇ ꯉꯥꯏꯔꯦꯗꯤ ꯑꯩꯈꯣꯏꯗꯤ ꯊꯦꯡꯂꯣꯏꯔꯦ ꯑꯩꯈꯣꯏꯗꯤ
ꯅꯨꯄꯥꯁꯤꯡ ꯅꯨꯡꯉꯥꯏꯕ ꯄꯨꯟꯁꯤꯅꯦꯀꯣ
ꯎꯝꯑꯋꯊꯦꯡ ꯇꯧꯔꯒ ꯂꯩꯔꯦ ꯑꯩꯈꯣꯏꯗꯤ ꯗꯁ ꯍꯧꯒꯠꯂꯒ ꯀꯩ ꯊꯣꯡꯁꯤꯔꯥ ꯈꯜꯂꯒ ꯂꯩꯕꯅꯤ
ꯃꯄꯥꯟꯗ ꯂꯩꯕ꯭ꯔꯣ
ꯃꯄꯥꯟꯗ ꯂꯩꯕ ꯅꯠꯇꯦꯗ ꯁꯤ ꯍꯏ ꯃꯅꯤꯄꯨꯔꯗ ꯂꯩꯗ
ꯅꯨꯡꯉꯥꯏꯖꯕ ꯍꯥꯏꯝꯗꯨꯅꯦꯕ
ꯎꯝ ꯑꯣꯒꯜꯂꯒ ꯀꯩ ꯏꯦꯟꯁꯥꯡ ꯊꯣꯡꯁꯤꯒ ꯈꯜꯂ ꯂꯩꯝ ꯊꯣꯛ ꯊꯣꯛꯄꯁꯨ ꯇꯥꯟꯕ
ꯎꯝ
ꯅꯨꯡꯁꯥ ꯁꯥꯃꯟꯕꯒꯤꯔꯥ ꯍꯟꯗꯛꯁꯦ ꯇꯨꯝꯕꯁꯨ ꯋꯥꯕ ꯑꯩꯗꯤ ꯇꯨꯝꯕ ꯅꯨꯡꯉꯥꯏꯇꯕꯗꯣ ꯁꯥꯃꯟꯒꯤꯔꯥ ꯈꯪꯗꯦ ꯑꯗꯨꯒ ꯆꯥꯛ ꯏꯦꯟꯁꯥꯡꯖꯨ ꯆꯥꯕ ꯅꯨꯡꯉꯥꯏꯇꯕ ꯍꯥꯏꯇꯥꯔꯦ
ꯑꯣ ꯇꯧꯕꯅꯦ ꯑꯁꯤ ꯎꯝ ꯑꯩꯈꯣꯏꯒꯤ ꯔꯨꯝꯁꯨꯀꯣ ꯌꯥꯝ ꯏꯪꯉꯦ ꯎ ꯎꯝ ꯑꯁꯤꯒꯨꯝꯕ ꯃꯇꯝꯗꯗꯤ ꯑꯗꯨꯒ ꯄꯨꯡ ꯑꯍꯨꯝ ꯃꯔꯤ ꯇꯥꯔꯛꯑꯗꯤꯀꯣ ꯂꯣꯔꯦ ꯑꫭꯝꯆꯥꯛꯅꯔꯒꯀꯣ ꯎꯝ ꯅꯨꯡꯗꯥꯡꯗꯒꯁꯦ ꯁꯣꯔ ꯍꯣꯟꯕꯁꯦ
ꯑ
ꯏꯪꯕ ꯍꯣꯟꯕ ꯐꯪꯗꯦ ꯁꯥꯕꯒꯨꯝꯕꯀꯣ ꯋꯥ ꯑꯩꯗꯤ ꯇꯧꯋꯦꯜꯗꯣ ꯆꯣꯠꯍꯜꯂꯦꯗꯅ ꯏꯔꯨꯔꯒ ꯑꯗꯨꯝ ꯂꯥꯁꯇ ꯍꯧꯖꯤꯛ ꯆꯥꯛ ꯆꯥꯕ ꯂꯣꯏ ꯆꯥꯛ ꯊꯣꯡꯕ ꯂꯣꯏꯔꯦ ꯆꯥꯛ ꯏꯟꯁꯥꯡ ꯆꯥꯕ ꯂꯣꯏꯅ ꯂꯣꯏꯔꯦ ꯍꯥꯏꯕ ꯀꯥꯟꯗ ꯇꯨꯝꯃꯝꯗꯥꯏꯗꯨꯗ ꯏꯔꯨꯗ꯭ꯔꯗꯤ ꯌꯥꯗꯦꯕ
ꯎꯝ
ꯁꯕꯒꯤꯀꫭ ꯎꯝ ꯏꯔꯨꯔꯒꯃꯨꯛ ꯆꯪꯒꯅꯤ ꯑꯗꯨ ꯇꯧꯕ ꯑꯆꯣꯠꯄꯗꯣꯀꯣ ꯑꯗꯨ ꯑꯗꯨꯝ ꯇꯩꯔꯒꯀꯣ ꯑꯗꯨꯝ ꯑꯗꯨꯅ ꯕ꯭ꯂꯦꯡꯀꯦꯠꯀꯤ ꯇꯥꯏꯞꯇꯣ ꯏꯜꯂꯒ ꯇꯨꯝꯕꯅꯦ ꯑꯗꯨ ꯑꯣꯏꯔꯁꯨ ꯑꯃꯨꯛ ꯐꯦꯟꯗꯣ ꯊꯥꯕꯒꯤ ꯑꯃꯨꯛ ꯏꯪꯕꯒꯨꯝ ꯇꯧꯕ ꯑꯗꯨꯒ ꯊꯣꯛꯑꯅꯤ ꯑꯩꯈꯣꯏꯒꯤ ꯔꯨꯝꯗꯨ ꯌꯥꯗꯦꯕ ꯃꯊꯛꯇ ꯎꯝ ꯀꯔꯤ ꯍꯥꯏꯁꯤꯔꯥ ꯎ ꯎꯄꯥꯛꯀꯤ ꯎꯄꯥꯛꯀꯤ ꯕꯤꯜꯗꯤꯡꯅꯦꯕ ꯑꯗꯨꯒꯤꯀꯣ ꯃꯊꯛꯇ ꯍꯧꯖꯤꯛ ꯁꯦ ꯌꯥꯝ ꯁꯥꯒꯅꯤ ꯃꯣꯏꯁꯦ ꯅꯨꯡꯗꯥꯡꯗꯤ ꯏꯪꯒꯅꯤꯕ ꯑꯗꯨ ꯃꯈꯥꯗ ꯂꯩꯕꯁꯤꯡꯗꯤ ꯂꯣꯏꯔꯦ ꯑꯁ ꯃꯣꯏꯒꯤ ꯃꯅꯤꯟꯗꯣ
ꯑ ꯋꯥꯅꯦꯍꯦ ꯑꯗꯨꯗꯤ ꯅꯣꯏꯗꯤ ꯅꯨꯡꯗꯥꯡ ꯇꯨꯝꯗꯕꯤꯗ ꯂꯩꯔꯕꯅꯤ ꯑꯗꯨꯏꯗꯤ ꯃꯤꯅ ꯐꯖꯅ ꯇꯨꯝꯃꯀꯥꯟꯗ ꯅꯣꯏ ꯃꯈꯥꯗ ꯂꯩꯕꯁꯤꯡꯅꯤ ꯑꯁ ꯋꯥꯅꯤꯍꯦ
ꯎ ꯎ ꯎꯝ ꯆꯥꯛ ꯅꯥꯕ ꯈꯣꯏꯗꯣ ꯑꯁ ꯈꯨꯁꯥꯃ ꯁꯤꯒꯦ ꯇꯩꯋꯦ
ꯑꯗꯨꯝ ꯎꯝ ꯀꯥꯡꯁꯨ ꯑꯃꯨꯛ ꯌꯥꯝꯒꯅꯤꯀꯣ ꯒꯨꯟ ꯅꯥꯏꯠ ꯊꯥꯔꯁꯨ ꯍꯥꯏꯗꯤ ꯒꯨꯅꯥꯢꯠꯇꯤ ꯍꯦꯛꯇ ꯈꯅꯥꯎꯗꯨ ꯅꯥꯏꯌꯦꯕ
ꯎꯝ
ꯎꯨꯡ ꯀꯣ ꯑꯃꯗꯣ ꯑꯗꯨꯝ ꯋꯥꯕꯅꯦꯀꯣ ꯎꯝ ꯐꯠꯇꯕꯅꯦꯕ ꯑꯗꯣ ꯑꯃ ꯍꯧꯖꯤꯛ ꯎꯞ ꯍꯛꯆꯥꯡ ꯇꯨꯝꯒꯗꯕꯁꯦ ꯄꯨꯡ ꯏꯝ ꯑꯩꯠ ꯑꯥꯋꯔꯁ ꯅꯨꯡꯗꯥꯡꯗ ꯑꯦꯠ ꯂꯥꯁ ꯇꯨꯝꯃꯣ ꯍꯥꯏꯕꯅꯤ ꯃꯣꯏ ꯍꯧꯖꯤꯛ ꯄꯨꯡ ꯏꯂꯚꯦꯟ ꯑꯗꯨꯋꯥꯏꯗꯒꯤ ꯑꯩꯈꯣꯏꯁꯦ ꯑꯗꯨꯝ ꯄꯣꯊꯥꯔꯗꯤ ꯑꯗꯨꯝ ꯂꯤꯚꯔꯗ ꯐꯖꯅ ꯐꯪꯁꯟ ꯑꯣꯏꯕ ꯑꯗꯨꯒ ꯑꯗꯨꯝ ꯇꯨꯝꯕ ꯆꯥꯕ ꯊꯛꯄ ꯐꯖꯅ ꯑꯣꯏꯍꯟꯕꯁꯦ
ꯎꯝ
ꯆꯥꯔꯒ ꯆꯥꯔꯒ ꯇꯨꯝꯕꯖꯤꯗꯤ ꯀꯥꯟꯅꯗꯦꯕ
ꯍꯣꯏ ꯆꯥꯕ ꯈꯛꯇꯪꯗꯤ ꯆꯥ ꯆꯥꯕꯨꯗꯤ ꯑꯩꯈꯣꯏꯗ ꯆꯥꯛ ꯆꯥꯗꯕꯒꯤ ꯑꯅꯥꯕꯗꯤ ꯌꯥꯝ ꯑꯩꯈꯣꯏꯅ ꯑꯗꯨꯝ ꯄꯨꯕ ꯌꯥꯏꯕꯀꯣ ꯏꯁꯤꯡꯒꯨꯝꯕ ꯊꯛꯆꯤꯜꯂꯒ ꯀꯩꯅꯣ ꯇꯧꯕ ꯌꯥꯕ ꯇꯨꯝꯗꯕ ꯍꯥꯏꯁꯤꯅꯤ ꯏꯁꯤꯡ ꯊꯛꯆꯤꯜꯂꯁꯨ ꯀꯩꯅꯣꯃ ꯆꯥꯔꯁꯨ ꯑꯩꯈꯣꯏ ꯏꯁꯥꯗ ꯐ꯭ꯔꯦꯁ ꯊꯣꯛꯇꯕꯗꯣ ꯑꯗꯣ ꯑꯩꯈꯣꯏ ꯃꯅꯥꯛ ꯇ ꯂꯥꯡ ꯂꯥꯡꯉꯒ ꯂꯥꯡꯉꯒ ꯀꯩ ꯀꯩꯅꯣ ꯂꯩꯕꯁꯦ ꯁꯥꯎꯅꯤꯡꯕꯅꯦ
ꯊꯥꯏꯅ ꯑꯩꯈꯣꯏ ꯀꯔꯤꯅꯣ ꯑꯩꯒꯤ ꯏꯃꯥꯕꯣꯛ ꯑꯃ ꯂꯩ ꯃꯥꯗꯤ ꯂꯩꯁꯥ ꯑꯗꯨꯝ ꯁꯔꯤ ꯑꯣꯏꯅ ꯑꯗꯨꯝ ꯂꯩꯌꯦꯕ ꯑꯣ ꯁꯔꯤ ꯍꯥꯏꯕꯨ ꯐꯤꯞꯇꯤꯒꯨꯝꯕ ꯌꯧꯔꯝꯗꯧ ꯃꯥꯜꯂꯦ ꯃꯥꯁꯦ ꯍꯧꯖꯤꯛꯀ ꯍꯥꯏꯔꯗꯤ ꯊꯥꯏꯅ ꯃꯥꯁꯦ ꯑꯁ ꯑꯩꯈꯣꯏ ꯑꯍꯟ ꯑꯣꯏꯔꯛꯄꯒꯤ ꯇꯨꯝꯕ ꯌꯥꯗꯦ ꯇꯨꯝꯕ ꯌꯥꯗꯦ ꯍꯥꯏꯕꯗꯣ ꯑꯩꯈꯣꯏꯗꯤ ꯇꯨꯝꯕ ꯅꯨꯡꯉꯥꯏꯕꯁꯤ ꯇꯤꯟ ꯑꯦꯖ ꯑꯣꯏꯕ ꯀꯥꯟꯗꯗꯤꯀꯣ ꯁꯚꯦꯟꯇꯤꯟ ꯑꯩꯠꯇꯤꯟꯒꯨꯝꯕ ꯃꯇꯝꯗꯅꯦꯕ ꯑꯁ ꯑꯩꯈꯣꯏꯗꯤ ꯇꯨꯝꯃꯦ ꯅ ꯑꯩꯈꯣꯏ ꯑꯩꯒꯤ ꯌꯨꯝꯗ ꯊꯣꯡ ꯊꯤꯟꯕꯁꯦ ꯈꯪꯗꯦꯕ ꯑꯩꯁꯦ ꯇꯨꯝꯕꯗꯤ ꯁꯤꯕꯒꯤ ꯇꯥꯏꯕ ꯍꯦꯛꯇ ꯇꯨꯝꯕꯅꯦꯕ ꯑꯗꯨꯒ ꯑꯩꯁꯦ ꯃꯍꯧꯁꯥ ꯂꯩꯁꯥꯔꯤꯉꯩꯗꯒꯤ ꯅꯨꯡꯊꯤꯟ ꯅꯨꯡꯊꯤꯟꯁꯦ ꯇꯨꯝꯕ ꯍꯩꯇꯦꯕ ꯅꯨꯡꯗꯥꯡꯁꯤꯗꯤ ꯐꯖꯅ ꯇꯨꯝꯗꯕꯤꯗ ꯍꯧꯒꯠꯄ ꯍꯩꯇꯥꯕ
ꯑꯥ
ꯑꯗꯨꯒ ꯑꯁ ꯊꯣꯡ ꯊꯤꯜꯂꯁꯨ ꯈꯪꯗꯦ ꯑꯗꯨ ꯅꯨꯡꯊꯤꯟꯜꯁꯦ ꯁꯨꯡꯇꯨꯝ ꯇꯨꯝꯕ ꯍꯩꯇꯦ ꯑꯗꯣ ꯎꯝ ꯊꯕꯛ ꯑꯗꯨꯝ ꯎꯝ ꯃꯔꯛꯇ ꯑꯗꯨꯝ ꯊꯕꯛꯀꯨꯝꯕ ꯆꯠꯂꯗꯤ ꯑꯗꯨꯝ ꯎꯝ ꯆꯠꯂꯒ ꯁꯟꯗꯦꯒꯨꯝꯕ ꯑꯗꯨꯝ ꯄꯣꯊꯥꯕ ꯃꯇꯝꯁꯦ
ꯎꯝ
ꯅꯣꯡ ꯐꯥꯗꯣꯛꯇꯤ ꯑꯗꯨꯝ ꯑꯩꯁꯦ ꯁꯟꯗꯦ ꯁ꯭ꯀꯨꯜꯒꯤ ꯇꯤꯆꯔ ꯑꯣꯏꯔꯝꯃꯦꯕ ꯑꯗꯨ ꯃꯇꯝꯗ ꯎꯝ ꯁꯟꯗꯦꯅꯤꯅ ꯑꯁ ꯁꯟꯗꯦ ꯁ꯭ꯀꯨꯜꯗ ꯂꯣꯏꯔꯒ ꯍꯜꯂꯛꯄ ꯀꯥꯟꯗ ꯇꯨꯝꯅꯤꯡꯕꯁꯤ ꯇꯨꯝꯅꯤꯡꯕꯁꯤ ꯑꯗꯨꯝ ꯇꯨꯝꯃꯦꯗꯅ ꯇꯨꯝꯕꯁꯤ ꯄꯨꯡ ꯃꯉꯥ ꯇꯔꯨꯛ ꯅꯨꯡꯊꯤꯟꯐꯥꯎ ꯅꯨꯡꯗꯥꯡ ꯐꯥꯎ ꯑꯗꯨꯝ ꯇꯨꯝꯕꯅꯤ ꯁꯨꯛꯍꯧ ꯍꯧꯒꯠꯄ ꯉꯝꯗꯕ ꯑꯗꯨꯒꯐꯥꯎꯕꯣ ꯇꯨꯝꯃꯒ ꯑꯃꯨꯛ ꯍꯧꯒꯠꯂꯛꯄ ꯀꯥꯟꯗ ꯏꯁꯥꯗꯣ ꯌꯥꯡꯒꯦꯔꯥ ꯅꯨꯡꯉꯥꯏꯒꯦꯔꯥ ꯍꯥꯏꯔꯒ ꯅꯨꯡꯉꯥꯏꯇꯦꯕ ꯑꯗꯨꯒ ꯑꯩ ꯅꯨꯡꯊꯤꯟ ꯇꯨꯝꯕꯗꯤ ꯍꯣꯜꯗꯦ ꯆꯨꯞꯅ ꯇꯨꯝꯃꯦꯕ ꯍꯧꯖꯤꯛꯇꯤ ꯑꯗꯨꯝ ꯎꯝ ꯅꯨꯡꯊꯤꯟꯗ ꯑꯩ ꯇꯨꯝꯕꯁꯦ ꯀꯤꯕꯅꯦ ꯑꯗꯨ ꯇꯨꯝꯃꯒ ꯍꯧꯒꯠꯂꯛꯄ ꯀꯥꯟꯗ ꯅꯨꯡꯉꯥꯏꯔꯗꯤ ꯐꯕꯀꯣ ꯑꯃꯨꯛ ꯏꯁꯥꯗꯣ ꯅꯥꯕꯒꯤ ꯇꯥꯏꯞꯇ ꯑꯗꯨꯝ ꯇꯧꯋꯦꯕ
ꯇꯧꯕꯅꯦ ꯇꯧꯕꯅꯦ ꯅꯨꯡꯁꯥ ꯁꯥꯕꯒꯤꯅꯤꯅꯦ
ꯎꯝ
ꯅꯨꯡꯁꯥ ꯁꯥꯃꯟꯕꯒꯤ ꯑꯁ ꯅꯨꯡꯁꯥ ꯁꯥꯕꯗ ꯇꯨꯝꯕ ꯍꯥꯏꯁꯦ ꯏꯁ ꯀꯩꯅꯣ ꯎꯝ ꯀꯩꯅꯣ ꯁꯤꯕꯒꯤ ꯇꯥꯏꯞꯇ ꯃꯤꯅ ꯑꯦ ꯑꯩꯈꯣꯏꯅ ꯈꯪꯕ ꯀꯨꯝ ꯈꯪꯗꯕ ꯀꯨꯝ ꯇꯧꯕꯗꯣ
ꯎꯝ
ꯑꯗꯨꯝ ꯍꯧꯒꯠꯄ ꯀꯥꯟꯗꯁꯨ ꯑꯩꯈꯣꯏ ꯏꯁꯥꯁꯨ ꯌꯥꯝ ꯐ꯭ꯔꯦꯁ ꯑꯣꯏꯗꯕꯅꯤ ꯑꯗꯨꯒ ꯄꯨꯡ ꯑꯃ ꯑꯅꯤ ꯂꯩꯔꯗꯤ ꯈꯤꯇꯪ ꯑꯩꯈꯣꯏ ꯏꯁꯥꯗꯗꯤ ꯌꯦꯟꯕꯨꯗꯤ ꯂꯥꯛꯑꯦꯕꯀꯣ ꯑꯗꯣ ꯑꯁ ꯐꯥꯔꯁ ꯇꯗꯤ ꯎꯝ ꯋꯥꯕꯅꯤ
ꯍꯧꯖꯤꯛꯇꯤ ꯃꯣꯏꯅ ꯑꯗꯨꯝ ꯑꯁ ꯑꯩꯈꯣꯏꯗꯤ ꯅꯣꯏꯗꯤ ꯇꯨꯝꯕ ꯌꯥꯝ ꯅꯨꯡꯉꯥꯏꯌꯦ ꯑꯩꯈꯣꯏꯗꯤ ꯍꯧꯖꯤꯛꯇꯤ ꯇꯨꯝꯕ ꯌꯥꯗ꯭ꯔꯦ ꯌꯥꯗ꯭ꯔꯦ ꯑꯁ ꯑꯩꯈꯣꯏ ꯇꯨꯝꯕ ꯅꯨꯡꯉꯥꯏꯕꯁꯤꯅ ꯍꯥꯏꯔꯝꯕꯅꯦ ꯍꯧꯖꯤꯛꯇꯤ ꯃꯣꯏꯒꯤꯗꯣ ꯑꯩꯉꯣꯟꯗ ꯑꯃꯨꯛ ꯂꯥꯛꯈ꯭ꯔꯦ ꯍꯧꯖꯤꯛ ꯑꯩ ꯊꯥꯔꯇꯤ ꯐꯥꯎ ꯁꯨꯗ꯭ꯔꯤꯕ ꯆꯍꯤꯗꯣ ꯑꯗꯨ ꯑꯣꯏꯔꯁꯨ ꯍꯧꯖꯤꯛꯐꯥꯎ ꯍꯧꯔꯦ ꯇꯨꯝ ꯎꯝ ꯕꯤꯗꯤꯑꯣꯒꯨꯝꯕ ꯑꯗꯨꯝ ꯌꯦꯡꯉꯒ ꯇꯨꯝꯒꯦ ꯍꯥꯏꯕꯁꯦ ꯁꯨꯛꯇꯨꯝ ꯇꯨꯝꯕ ꯌꯥꯗꯦ ꯑꯗꯨꯒ ꯑꯗꯨꯝ ꯅꯨꯃꯤꯠ ꯍꯣꯜ ꯅꯥꯏꯠ ꯑꯃ ꯇꯨꯝꯗꯕꯁꯨ ꯌꯥꯎꯋꯦ ꯑꯩꯗꯤ
ꯎꯝ
ꯑꯗꯨꯒꯤ ꯑꯁ ꯑꯗꯨꯒꯤ ꯑꯋꯥꯕꯗꯤꯀꯣ
ꯑꯗꯨꯒ ꯅꯨꯡꯊꯤꯟꯗ ꯑꯃꯨꯛ ꯇꯨꯝ ꯍꯥꯏꯕꯗꯤ ꯑꯥꯞꯇꯔꯅꯨꯟꯒꯨꯝꯕꯗ ꯑꯃꯨꯛ ꯇꯨꯝꯃꯗꯤ ꯐꯕꯀꯣ ꯁꯨꯡꯇꯨꯝ ꯇꯨꯝꯃꯣꯏ ꯑꯗꯨ ꯄꯨꯡ ꯃꯉꯥ ꯃꯔꯤ ꯃꯉꯥ ꯇꯔꯨꯛ ꯀꯨꯝꯕ ꯇꯥꯔꯛꯄꯁꯦ ꯑꯁ ꯃꯤꯠꯁꯤꯗꯤ ꯂꯣꯏꯔꯦ ꯁꯥꯔꯒꯀꯣ
ꯑꯥ
ꯄꯤ ꯇꯥꯔꯒꯀꯣꯁ ꯇꯨꯝꯅꯤꯡ ꯑꯗꯨ ꯑꯗꯨꯗ ꯎꯝ ꯁꯦꯁꯦ ꯅꯪ ꯇꯨꯝꯅꯤꯡ ꯃꯟꯈ꯭ꯔꯦ ꯇꯨꯝꯕ ꯆꯠꯂꯣ ꯍꯥꯏꯔꯁꯨ ꯑ ꯁꯨꯡ ꯇꯨꯝ ꯇꯨꯝꯕ ꯌꯥꯔꯔꯣꯏꯗꯣ
ꯅꯨꯡꯗꯥꯡꯗ ꯑꯗꯨꯝ ꯄꯨꯡ ꯅꯥꯏꯟ ꯅꯥꯏꯟ ꯒꯨꯝꯕ ꯇꯥꯔꯗꯤ ꯂꯣꯏꯔꯦ ꯂꯣꯡꯉꯤ
ꯊꯕꯛ ꯊꯕꯛ ꯌꯥꯝ ꯋꯥꯕꯒꯤꯔꯣ ꯊꯕꯛ ꯑꯩꯗꯤ ꯊꯕꯛ ꯋꯥꯅ ꯍꯜꯂꯛꯄ ꯍꯥꯏꯁꯦ ꯅꯨꯡꯗꯥꯡꯁꯦ ꯇꯨꯝꯕ ꯈꯔ ꯋꯥꯏꯑꯦ
ꯑꯁ ꯑꯩ ꯊꯕꯛꯁꯨ ꯇꯧꯕ ꯅꯠ ꯇꯦ ꯊꯕꯛ ꯇꯧꯗꯦ ꯍꯧꯖꯤꯛꯇꯤꯀꯣ ꯑꯗꯨ ꯎꯝ ꯎꯝ ꯇꯨꯝꯕ ꯌꯥꯗ꯭ꯔꯤ ꯍꯥꯏꯔꯗꯤ ꯑꯗꯨꯝ ꯑꯗꯨꯝ ꯇꯨꯝꯃꯣꯏ ꯑꯗꯣ ꯅꯨꯡꯗꯥꯡꯗꯒꯨꯝꯁꯦ ꯑꯩꯁꯦ ꯎꯝ ꯀꯪꯉꯦꯕꯀꯣ ꯈꯪꯕ ꯍꯥꯏꯕꯨ ꯊꯥꯏ ꯑꯗꯨꯝ ꯎꯝ ꯅꯍꯥꯟꯋꯥꯏ ꯑꯗꯨꯝ ꯀꯪ ꯑꯦ ꯑꯗꯨꯝ ꯀꯪꯂꯛꯑꯦꯗ ꯑꯗꯨ ꯑꯣꯏꯔꯁꯨ ꯈꯔ ꯑꯗꯨꯝ ꯌꯦꯡꯕ ꯌꯥꯕ ꯍꯥꯏꯕꯒꯤ ꯎꯝ ꯃꯇꯝꯗꯨꯅꯤ ꯍꯥꯏꯕ ꯎꯝ ꯍꯥꯏꯕꯗꯤ ꯀꯪꯉꯁꯨꯀꯣ ꯑꯗꯣ ꯍꯧꯖꯤꯛ ꯇꯤꯌꯦ ꯀꯥꯡꯃꯟꯕꯒꯤ ꯑꯩꯁꯦ ꯑꯗꯨꯝ ꯆꯥꯕꯕꯨꯗꯤ ꯌꯥꯝ ꯆꯥꯕ ꯑꯗꯨ ꯅꯨꯡꯗꯥꯡ ꯇꯨꯝꯗꯕꯗꯣ ꯑꯩꯅ ꯎꯝ ꯃꯆꯦꯠ ꯃꯆꯦꯠ ꯆꯥꯕꯁꯦ ꯅꯣꯡꯃꯗ ꯇꯔꯦꯠ ꯅꯤꯄꯥꯟꯒꯨꯝꯕꯗꯤ ꯆꯥꯔꯝꯒꯅꯤ ꯑꯗꯣ ꯌꯥꯝ ꯌꯥꯝ ꯆꯥꯗꯦ ꯈꯖꯤꯤꯛ ꯈꯖꯤꯛ ꯈꯖꯤꯛ ꯈꯖꯤꯛ ꯅꯤ ꯆꯥꯛꯇꯣ ꯃꯇꯨꯝ ꯑꯃ ꯑꯅꯤꯒꯨꯝꯕ ꯈꯛꯇ ꯆꯥꯔꯒꯀꯣ
ꯅꯠꯇ꯭ꯔꯒ ꯅꯁꯥ ꯅꯁꯥꯅ ꯐꯤꯒꯔ ꯁꯦꯝꯃꯖꯥꯠꯂ ꯅꯪꯅꯗꯤ ꯈꯪꯍꯧꯗꯕ ꯅꯁꯥꯅꯗꯤ ꯐꯤꯒꯔ ꯁꯦꯝꯕꯅꯤ ꯍꯥꯏꯅ ꯁꯦꯝꯃ ꯖꯥꯠꯂ
ꯅꯥꯠꯇꯦꯗ
ꯅꯪ ꯎꯝ ꯅꯪ ꯅꯪꯒꯤ ꯃꯈꯣꯟꯁꯦ ꯌꯥꯝ ꯃꯥꯜꯂꯦ ꯅꯪ ꯌꯨꯇ꯭ꯌꯨꯕꯀꯨꯝꯕ ꯍꯥꯡꯕꯥ
ꯍꯪꯗꯦꯗ ꯀꯅꯥ ꯃꯥꯜꯂꯨꯒꯦ
ꯎꯝ ꯌꯨꯇ꯭ꯌꯨꯞ ꯍꯥꯡꯕ ꯅꯨꯄꯥ ꯃꯈꯣꯟ ꯑꯃ ꯃꯥꯜꯂꯦ ꯑꯩ
ꯈꯪꯗꯦꯗ ꯑꯩꯗꯤ ꯍꯪꯗꯦꯗ
ꯍꯥꯏꯕꯗꯤ ꯑ ꯑꯁꯤ ꯅꯨꯄꯥꯗꯣ ꯎꯝ ꯃꯥꯗꯣ ꯀꯩꯅꯣ ꯎꯝ